ꯍꯂꯣ
ꯀꯔꯤ ꯇꯔꯒꯥ ꯂꯦꯏꯕꯔꯣ
ꯇꯃꯦꯒꯂꯌꯦꯦ
ꯊꯥꯕꯛ ꯆꯠꯇ꯭ꯔꯦ
ꯑꯩꯗꯤ ꯉꯁꯤꯁꯨ ꯇꯤꯅꯦ ꯅꯪ ꯀꯧꯜ ꯇꯧꯔꯛꯀꯦ ꯍꯥꯏꯔ ꯁꯨꯝꯇꯧ ꯇꯧꯔꯛꯇꯦꯅꯦ
ꯑ ꯑꯩꯗꯤ ꯊꯦꯡꯅ ꯍꯧꯒꯠꯄꯒꯤ ꯍꯦꯛ ꯍꯧꯒꯠꯄꯒ ꯄꯨꯡ ꯑꯃ ꯑꯅꯤꯗ ꯀꯩꯅꯣ ꯍꯧꯒꯠꯂꯒ ꯋꯥꯆꯞ ꯇꯧꯔꯦ ꯋꯥꯆꯞ ꯇꯧꯔ ꯆꯥꯛ ꯆꯥꯔꯦ ꯆꯥꯛ ꯆꯥꯕ ꯂꯣꯏꯔꯒ ꯗꯨꯀꯥꯟ ꯊꯣꯛꯑꯦ ꯅꯪ ꯀꯣꯜ ꯊꯣꯛꯂꯒ ꯀꯩꯅꯣ ꯀꯩꯀꯩꯅꯣ ꯁꯦꯝꯦꯡꯕ ꯀꯥꯟꯗ ꯏꯃꯥꯟꯅꯕꯤ ꯀꯣꯜ ꯇꯧꯔꯛꯄ ꯑꯗꯒꯤ ꯑꯗꯨꯝ ꯈꯨꯨꯝꯔꯥ ꯀꯗꯥꯏꯕ
ꯑꯦ ꯅꯣꯡ ꯆꯨꯕ꯭ꯔꯣ ꯆꯨꯗꯕ꯭ꯔꯣ
ꯑꯁ ꯆꯨꯗꯦ ꯅꯣꯏꯗ ꯆꯨꯕ꯭ꯔꯣ
ꯇꯗꯁꯁꯗꯤ ꯅꯣꯡ ꯃꯥꯅꯂꯦ
ꯅꯪ ꯆꯨꯗꯦꯗꯨ ꯑꯣ ꯑꯩꯒꯤ ꯀꯩꯅꯣ ꯗꯨꯀꯥꯟꯗꯗꯤ ꯏꯪꯉꯦ ꯌꯥꯝ ꯁꯥꯕ ꯑꯣꯏꯗꯦ ꯒ꯭ꯔꯥꯎꯟ ꯐ꯭ꯂꯣꯔ ꯑꯣꯏꯕꯒꯤꯦ
ꯑꯣ
ꯆꯞ ꯆꯥꯔꯕ꯭ꯔꯣ
ꯆꯥꯌꯦ
ꯀ꯭ꯔꯤꯁꯟ ꯆꯕ꯭ꯔ
ꯑꯁꯨꯝꯗ ꯁꯤꯝꯒꯤ ꯅꯨꯄꯥꯅ ꯑꯣꯛꯁꯥ ꯊꯣꯝꯕꯤꯕꯁꯨ ꯈꯔ ꯄꯤꯌꯦ
ꯑꯣ ꯀꯝꯕ ꯅꯨꯄꯥ ꯑꯗꯨꯅꯔꯣ
ꯇꯜꯂꯦꯍꯦ ꯑꯁꯤ ꯑꯅꯛꯄꯗ ꯂꯩꯕꯗꫭ ꯏ ꯑꯟꯅꯄꯗ ꯂꯩꯏꯕꯗꯨ ꯍꯦ ꯌꯦꯟ ꯇꯥꯗ꯭ꯔꯦꯗ꯫
ꯑꯗꯣ ꯉꯔꯥꯡ ꯃꯥꯅ ꯁꯥꯎꯕꯒꯤ ꯃꯔꯝꯗꯤ ꯈꯪꯗ꯭ꯔꯤꯌꯦ
ꯇꯥꯛ ꯂꯥꯛꯑꯝꯕꯗꯤ ꯁꯥꯎꯕꯅꯦ ꯍꯥꯏ
ꯏꯁ ꯃꯠ ꯀꯔ ꯍꯒ ꯏꯠꯇꯅ
ꯈꯪꯗꯦ ꯀꯣꯏꯕ ꯆꯠ ꯆꯠꯂꯒ ꯀꯔꯤꯒ ꯁꯥꯕ꯭ꯔꯥ ꯅꯍꯥꯟꯅꯒ
ꯑꯗꯨ ꯔꯤꯡꯕꯨꯗꯤ ꯐꯖꯅ ꯀꯣꯜ ꯇꯧꯗ꯭ꯔꯣ꯫ ꯎꯝ
ꯇꯧꯅꯦ ꯃꯣꯔꯅꯤꯡꯁ ꯇꯧꯔ ꯂꯩꯕꯅꯦ ꯃꯣꯏꯅꯤ ꯍꯖ ꯆꯗ꯭ꯔꯦ ꯅꯝꯕ ꯊꯦꯡꯅꯥ ꯂꯩꯑꯦ ꯅꯍꯥꯁꯃꯥꯟ ꯍꯥꯔꯂꯦꯔꯤꯡꯗꯨ
ꯎ ꯃꯤꯗꯥꯒꯤꯔ ꯅꯠꯇ꯭ꯔꯒ ꯁꯦꯡꯕꯒꯤ꯫
ꯑꯥ
ꯀꯔꯤ ꯇꯧꯕꯒꯤ ꯊꯥꯖꯗꯦ ꯍꯥꯏꯕ
ꯈꯪꯗꯦ ꯃꯣꯏꯅꯤ ꯈꯟꯗꯩ ꯍꯥꯏꯅꯦ ꯈꯪꯗꯦꯗ
ꯎꯝ
ꯉꯁꯤ ꯁꯨꯇꯤ ꯂꯥꯏꯔꯦ ꯁꯨꯡ ꯇꯨꯝ ꯇꯨꯝꯗꯦ ꯐꯣꯟ ꯈꯨꯝ ꯈꯨꯝ ꯈꯨꯝ ꯈꯨꯝꯔꯥ
ꯀꯅꯥ ꯀꯅꯥꯕꯨ ꯀꯨꯝꯕ
ꯑꯁ ꯏꯃꯥꯕꯨ ꯈꯛꯇꯅꯦ ꯄꯨꯡ ꯕꯔꯥꯗꯤ ꯈꯨꯝꯕꯗ ꯄꯨꯡ ꯑꯍꯨꯝ ꯐꯥꯎ ꯈꯨꯝꯃꯦ꯫
ꯁꯀ꯭ꯔꯤ ꯀ꯭ꯔꯤ ꯋꯥꯔꯤꯔꯤ ꯁꯥꯕꯅꯅꯒꯅꯤꯦ
ꯏꯕꯥ ꯍꯗꯤꯦ ꯋꯥꯔꯤꯔꯤ ꯁꯥ ꯈꯗ
ꯅꯨꯡꯁꯤꯕꯗꯒꯤ ꯍꯦꯟ ꯇ꯭ꯔꯦꯅꯦ
ꯁꯦꯡꯕ ꯍꯩ ꯍꯩ ꯍꯩ
ꯅꯪꯒꯤ ꯅꯨꯄꯥꯗꯤ ꯀ꯭ꯔꯤ ꯇꯧꯋꯦ ꯍꯥꯏꯕ꯭ꯔꯥ
ꯑꯪꯗꯦ ꯇꯦꯛꯁꯨꯣꯍꯜ ꯂꯥꯛꯇ ꯀꯣꯁꯨ ꯇꯧꯔꯗꯦ
ꯑꯣ ꯃꯁꯇꯔ ꯇꯧꯕ꯭ꯔꯣ
ꯃꯦꯁꯦꯁ ꯊꯕꯕꯨꯗꯤ ꯌꯦꯉꯦ ꯌꯦꯡꯂꯉ ꯊꯔꯛꯇꯦ ꯔꯤꯄ꯭ꯂꯥꯏꯗꯨꯗꯤ ꯇꯧꯔꯛꯇꯦ ꯅꯨꯡꯗꯥꯡꯗꯁꯨ ꯅꯪꯕꯨ ꯀꯣꯜ ꯇꯧꯕ ꯂꯣꯏꯔꯀꯥꯟꯗ ꯄꯨꯡ ꯑꯅꯤ ꯑꯗꯨꯋꯥꯏꯗ ꯃꯥ ꯏꯟꯁꯇꯥꯗ ꯑꯦꯛꯇꯤꯚ ꯂꯩꯌꯦꯕ ꯋꯥ ꯆꯦꯞ ꯗꯤ ꯑꯣꯟꯂꯥꯏꯟ ꯂꯩ ꯑꯗꯨꯕꯨ ꯏꯟꯁꯇꯥꯗ ꯑꯦꯛꯇꯤꯞ ꯂꯩꯕꯒꯤ ꯑꯩꯅ ꯇꯦꯛꯁ ꯊ ꯑꯝ ꯎꯝ ꯎꯝ ꯀꯩꯅꯣ ꯔꯤꯜꯁ ꯊꯥꯔꯦ ꯔꯤꯜꯁ ꯊꯥꯔꯒ ꯑꯗꯨꯗꯤ ꯌꯦꯡꯗꯤ ꯌꯦꯡꯕꯤꯗꯦ ꯑꯗꯨꯒ ꯑꯩꯅ ꯀꯣꯜ ꯇꯧꯕ ꯀꯣꯜ ꯇꯧꯟ ꯀꯣꯜ ꯑꯍꯨꯝꯔꯛꯂ ꯇꯧꯕ ꯀꯥꯟꯗ ꯁꯨꯡꯄꯥꯏ ꯄꯥꯏꯈꯠꯇꯦ ꯀꯌꯥꯃꯨꯛꯁꯨ ꯈꯨꯝꯅꯤꯡꯗꯕ ꯔꯣ ꯌꯥꯝ ꯌꯥꯝ ꯌꯥꯝ ꯈꯨꯝ ꯌꯥꯝ ꯈꯨꯝꯅꯤꯡꯗ꯭ꯔꯕ꯭ꯔꯣ ꯍꯥꯏꯅ ꯍꯥꯏꯕ ꯑꯩꯅ ꯇꯦꯛꯁ ꯔꯤꯄ꯭ꯂꯥꯏ ꯇꯧꯗꯦꯗꯣ ꯉꯥꯏꯍꯛ ꯂꯩ ꯔꯒ ꯀꯩꯅꯣ ꯆꯠꯈ꯭ꯔ ꯑꯣꯐꯂꯥꯏꯟ ꯆꯠꯈ꯭ꯔꯦ
ꯍꯥ ꯏꯟꯁꯇꯒ꯭ꯔꯝꯗꯥ ꯔꯥ ꯏꯟꯁꯇꯥꯒ꯭ꯔꯥꯝꯗꯤ ꯑꯗꯨ ꯇꯧꯕꯅꯦ ꯑꯩꯈꯣꯏꯁꯨ ꯁꯨꯃꯥꯏꯅ ꯇꯧꯋꯦ ꯃꯣꯏꯅ ꯆꯪꯉꯝꯕꯗꯨꯣꯀꯣ ꯃꯣꯏꯅ ꯆꯪꯉꯝꯕꯗꯣ ꯏꯟꯁꯇꯥꯒ꯭ꯔꯥꯝ ꯃꯇꯠ ꯁꯨꯃꯥꯏꯅ ꯇꯧꯅꯦ ꯄꯨꯡ ꯃꯔꯤ ꯄꯨꯡ ꯄꯨꯡ ꯑꯍꯨꯝ ꯃꯔꯤ ꯐꯥꯎ ꯑꯗꯨꯝ ꯑꯣꯟꯂꯥꯏꯟ ꯂꯩꯕ ꯃꯇꯝ ꯂꯩꯕꯅꯦ ꯑꯗꯨꯒ ꯑꯩꯈꯣꯏꯅ ꯕꯦꯛ ꯊꯣꯂꯒ ꯑꯃꯨꯛꯀ ꯂꯞꯄ ꯂꯩ ꯇꯕ ꯁꯨꯃꯥꯥꯏ ꯇꯧꯕꯅꯦ ꯃꯍꯧꯁꯥꯅꯤꯗ ꯃꯥꯥꯏꯅ ꯇꯧꯅꯦ ꯑꯩꯁꯨ ꯈꯪꯗꯕꯅꯤꯅꯦ ꯍꯧꯖꯤꯛꯀꯥꯟꯗ ꯈꯪꯕꯗ ꯉꯥꯏꯔꯤꯗ ꯑꯗꯨꯒꯤ ꯑꯩꯁꯨ ꯀꯣ ꯑꯩ ꯅꯨꯄꯥꯥꯕꯨ ꯑꯦ ꯇꯨꯝꯒꯦ ꯇꯨꯝꯒꯦ ꯉꯟꯇ ꯉꯟꯇ ꯇꯨꯝꯒꯦ ꯍꯥꯏꯔ ꯏꯟꯁꯇꯥꯒ꯭ꯔꯥꯝꯗ ꯑꯣꯟꯂꯥꯏꯟꯗ ꯈꯟꯅ ꯈꯟꯅꯔ ꯂꯩꯔꯕꯅꯤ ꯍꯧꯖꯤꯛ ꯀꯥꯟꯁꯦ ꯈꯪꯂꯛꯄꯒꯤ ꯈꯟꯅꯗꯕ ꯋꯥꯅꯤ
ꯎꯝ
ꯃꯣꯏ ꯇꯕꯅꯦ ꯏꯟꯁꯇꯥꯒ꯭ꯔꯥꯝꯗꯗꯤ
ꯈꯪꯗꯔꯦ ꯅꯨꯄꯥꯁꯤꯡꯁꯦ ꯀꯃꯥꯏꯅ ꯇꯧꯁꯤꯔꯥ ꯐꯖꯕ꯭ꯔꯥ ꯑꯃꯁꯨ ꯂꯩꯇ꯭ꯔꯦ
ꯃꯥꯅꯦ ꯑꯩꯁ ꯇꯜꯂꯦꯗ ꯅꯨꯄꯤꯁꯨ ꯗꯨꯃꯥꯏꯅ ꯇꯧꯕ ꯃꯤ ꯂꯩꯔꯤꯅꯦ ꯍꯧꯖꯤꯛꯁꯦ
ꯎꯝ ꯃꯥꯅ ꯃꯥꯅ ꯍꯥꯏ ꯑꯗꯨ ꯇꯧꯕꯒꯤ ꯑꯩ ꯃꯤ ꯑꯃꯁꯨ ꯊꯥꯖꯗ꯭ꯔꯦ ꯁꯦꯡꯕ꯫
ꯃꯥꯅꯦ꯫ ꯁꯤꯝꯅ ꯐꯥꯎ ꯌꯥꯝ ꯅꯨꯡꯁꯤꯔꯝꯕꯗ ꯍꯣꯡꯕꯗꯣ ꯉꯛ
ꯎꯝ ꯑꯗꯨꯅꯦ꯫ ꯆꯍꯤ ꯑꯅꯤ ꯍꯦꯜꯂꯒ ꯑꯍꯨꯝ ꯁꯨꯈ꯭ꯔꯔꯣ
ꯑꯍꯨꯝꯗꯤ ꯁꯨꯗ꯭ꯔꯦ ꯏꯕꯥꯅꯤ ꯅꯨꯡꯁꯤꯅꯕ ꯑꯗꯨ ꯃꯥꯅꯩꯑꯦꯕꯀꯣ ꯊꯥꯗꯤ ꯈꯔ ꯈꯦꯠꯅꯔꯝ ꯃꯅꯦꯕꯥ
ꯑꯥ ꯑꯗꯨꯃꯥꯏ ꯇꯧꯔꯒ ꯇꯨ ꯌꯦꯡꯉꯣ꯫
ꯃꯥꯥꯅꯁꯨ ꯕꯤꯁꯥ ꯈꯔ ꯄꯥꯝꯒꯤꯅꯤꯗ
ꯏꯆꯦ ꯊꯣꯟꯅ ꯄꯩ ꯄꯩꯊꯥꯏꯅꯕꯨ ꯑꯥ ꯑꯉꯝꯒꯤ ꯑꯉꯥꯝꯒꯤꯗꯃꯛ ꯑꯃꯨꯛꯀ ꯊꯦꯝꯃꯨꯟꯅ ꯍꯥꯏꯕ ꯑꯩꯉꯣꯟꯗ꯫
ꯀꯔꯝ ꯀꯥꯟꯗꯔꯣ꯫
ꯉꯔꯥꯡ ꯅꯍꯥꯟ ꯌꯥꯏ ꯌꯥꯔꯣꯏ ꯍꯥꯏꯕ ꯑꯩꯅ ꯌꯥꯔꯔꯦ ꯍꯧꯖꯤꯛꯇꯤ ꯃꯤ ꯌꯥꯝ ꯅꯨꯡꯁꯤꯕ ꯂꯩꯈ꯭ꯔꯕꯅꯦ ꯃꯥ ꯅꯝ ꯝ ꯃꯔꯛꯇꯤ ꯃꯥ ꯑꯗꯨꯝ ꯇꯣꯛꯂꯒ ꯍꯟꯊ ꯍꯜꯂꯛꯄꯅꯦ ꯑꯗꯨꯒ ꯃꯥꯅ ꯌꯥꯗꯕꯅꯦ ꯍꯥꯏꯕ ꯑꯩꯅ
ꯎꯝ
ꯇꯪꯕꯒꯤꯅꯦ ꯃꯥꯅ ꯀꯅꯥꯅ ꯑꯣꯏꯒꯦꯔꯥ꯫ ꯄꯪꯕ ꯃꯤꯗꯤ ꯑꯗꯨꯝ ꯃꯥꯏꯅ ꯇꯧꯕ ꯇꯥꯕꯅꯦꯅ
ꯑꯩꯁꯦ ꯏꯃꯥꯗ ꯉꯁꯤ ꯋꯥꯔꯤ ꯁꯥꯔ ꯂꯩꯕꯅꯦ꯫ ꯃꯥꯅ ꯁꯨꯃꯥꯏ ꯇꯧꯗ꯭ꯔꯗꯤ ꯍꯧꯖꯤꯛ ꯏꯝꯐꯥꯜ ꯅꯨꯡꯁꯤꯔꯝꯒꯅꯤꯅ ꯑꯩ ꯍꯥꯏꯔ ꯂꯩꯕꯅꯦ ꯉꯁꯤꯁꯨ꯫
ꯎꯝ ꯑꯗꯨꯅꯦ꯫ ꯃꯥꯅ ꯄꯪꯕꯒꯤꯅꯤ꯫
ꯅꯍꯥꯟꯗꫭ ꯐꯣꯟ ꯇꯧꯔꯛꯑꯦ ꯅꯪ ꯅꯍꯥꯟꯗꯣ ꯑꯩꯒꯤ ꯇꯦꯛꯁ ꯑꯩ ꯅꯠꯇꯦ ꯑꯩꯒꯤ ꯏꯁꯇꯦꯇꯥꯁ ꯔꯤꯄꯂꯥꯏ ꯇꯧꯔꯛꯄꯥ꯫ ꯀꯩ ꯍꯥꯏꯕ ꯑꯩꯅ ꯁꯇꯦꯇꯁ ꯑꯃ ꯍꯥꯞ ꯑꯦꯕ ꯑꯗꯨꯒꯤ ꯀꯔꯤ ꯍꯥꯏ ꯀꯔꯤ ꯈꯪꯗꯦ ꯀꯥꯎꯈ꯭ꯔꯦ ꯃꯥꯅ ꯊꯥꯔꯛꯄꯗꯣ ꯁꯨꯃꯥꯏꯅ ꯇꯧꯔꯣ ꯄ꯭ꯔꯣ ꯍꯥꯏꯔꯛꯑꯦ ꯑꯗꯨ ꯅꯨꯡꯉꯥꯏꯔꯤꯕ꯭ꯔꯥ ꯈꯣꯠꯂꯤꯕ꯭ꯔꯥ ꯍꯥꯏ
ꯎꯝ ꯑꯩꯒꯤ ꯋꯥꯔꯤꯁꯨ ꯂꯤ꯭ꯔꯅꯕꯅꯤ ꯂꯤꯔꯝꯒꯅꯤ ꯁꯣꯏꯔꯣꯏ
ꯀꯔꯤ ꯋꯥꯔꯤꯅꫭ꯫
ꯃꯖꯦ ꯁꯤꯕꯅꯤꯒꯤ ꯋꯥꯔꯤ
ꯀꯔꯝꯀꯥꯟꯗ ꯇꯅꯥꯡꯉꯣꯗ
ꯅ ꯅꯪꯒꯤ ꯏꯃꯥꯡꯉꯣꯟꯁꯨ ꯂꯤꯕ꯭ꯔꯥ ꯍꯥꯏꯕꯅꯦ ꯅꯕꯅꯤ ꯋꯥꯔꯤꯔꯤ ꯁꯕꯗ ꯁꯥꯥꯕ
ꯁꯨꯅꯤ ꯂꯤꯗꯦ ꯑꯗꯨꯒꯨꯝꯕ ꯅꯤꯡꯁꯤꯡꯗ꯭ꯔꯦ ꯑꯗꯨꯒꯨꯝꯕ ꯀꯩꯁꯨ ꯅꯤꯡꯁꯤꯡꯗꯦ ꯀꯗꯥꯏꯗꯒꯤꯅꯣ ꯑꯗꯨꯗ ꯃꯣꯏ ꯋꯥꯔꯤ ꯑꯃꯗꯤ ꯍꯧꯔꯛꯄꯅꯤꯗ ꯑꯗꯨ ꯑꯗꯨꯗꯒꯤ ꯑꯗꯨꯝ ꯊ ꯄꯨꯋꯥꯅꯤꯗ ꯈꯪꯗ꯭ꯔꯦ ꯍꯧꯖꯤꯛ ꯀꯟꯁꯦ ꯍꯒꯦ ꯇꯗ꯭ꯔꯦ
ꯁꯦ ꯈꯪꯒꯦ ꯃꯥꯏ ꯇꯥꯎꯁꯦ
ꯅꯨꯄꯥꯅꯍꯦ ꯅꯨꯄꯥꯅ ꯁꯥꯊꯤꯕ ꯑꯣꯏꯔꯥ ꯅꯨꯄꯤꯅ ꯁꯥꯊꯤꯕ ꯑꯣꯏꯦꯔꯥ ꯈꯪꯗꯣꯔꯦ
ꯎꯝ ꯑꯗꯨ ꯑꯗꯨꯟꯅ
ꯉꯝꯈꯣꯏꯗꯤ ꯌꯥꯝ ꯅꯨꯡꯉꯥꯏ ꯌꯥꯝ ꯅꯨꯡꯉꯥꯏꯅ ꯂꯩꯈ꯭ꯔꯕ ꯃꯥꯜꯂꯤꯅꯦ
ꯇꯥꯏꯗꯒꯦꯅꯤ ꯍꯥꯏꯒꯦꯔꯣ
ꯎꯝ ꯅꯨꯡꯉꯥꯏꯔꯣꯏꯗ꯭ꯔꯣ ꯅꯨꯡꯉꯥꯏꯅꯤꯅ ꯃꯥꯅ ꯑꯩꯉꯣꯟꯗ ꯍꯥꯏꯌꯦꯕꯀꯣ ꯅꯨꯡꯉꯥꯏ ꯅꯨꯡꯉꯥꯏꯕ ꯑꯃꯁꯨ ꯂꯩꯇꯦ ꯃꯄꯥꯟ ꯊꯣꯛꯑꯦ ꯍꯥꯏꯕ ꯈꯛꯇꯪꯅꯦ ꯅꯨꯡꯉꯥꯏꯕ ꯑꯃꯁꯨ ꯂꯩꯇꯦ ꯍꯥꯏ
ꯃꯥ ꯃꯥꯗꯤ ꯏꯆꯦ ꯈꯣꯏꯒ ꯂꯩꯃꯤꯟꯅꯕꯅꯤꯅ ꯀꯔꯤꯁꯨ ꯇꯧꯕ ꯌꯥꯔꯔꯣꯏꯕ
ꯎꯝ
ꯄꯨꯔꯥ ꯏꯁꯇ꯭ꯔꯤꯛ ꯑꯣꯏꯕꯅꯦꯕ
ꯈꯪꯗꯦ ꯃꯣꯏꯗꯤ ꯌꯨꯗꯤ ꯌꯥꯝ ꯁꯛꯄ ꯃꯥꯜꯂꯦꯗ
ꯑ ꯊꯀꯤ ꯊꯥꯛꯂꯝꯂꯝꯒꯅꯤ ꯁꯣꯏꯔꯕꯣ
ꯑꯦ ꯃꯥꯅ ꯑꯩꯉꯣꯟꯗ ꯍꯥꯏꯕꯗꯤꯀꯣ ꯌꯨ ꯌꯥꯝ ꯍꯣꯡꯕꯒꯤ ꯌꯥꯝ ꯅꯨꯡꯉꯥꯏ ꯍꯥꯏ ꯄꯩꯁꯥꯁꯨꯦ ꯅꯤꯔꯛꯂꯦꯅꯍꯥꯟꯗ ꯑꯃꯨꯛꯀ
ꯎꯝ
ꯑꯦ ꯄꯩꯁꯥ ꯅꯤꯕꯗꯤ ꯄꯩꯁꯥ ꯅꯤꯕꯗꯤ ꯍꯥꯏꯔꯤꯕ ꯃꯥꯜꯂꯦ
ꯑꯩꯈꯣꯏꯗꯁꯨ ꯅꯤꯔꯛꯑꯦ ꯑꯩꯉꯣꯟꯗ ꯑꯩꯉꯣꯟꯗ ꯑꯩꯉꯣꯟꯗꯁꯨ ꯂꯩꯕ꯭ꯔꯥ ꯍꯥꯏꯅ ꯍꯥꯏꯔꯛꯄ ꯑꯩꯅ ꯂꯩꯇꯦ ꯍꯥꯏꯕ ꯑꯗꯨꯒꯤꯆꯦ ꯑꯩꯉꯣꯟꯗ ꯅꯤꯕ ꯃꯥꯜꯂꯦ ꯅꯪ ꯑꯗꯨꯒꯤ ꯅꯪ ꯁꯦꯂꯔꯤ ꯇ꯭ꯋꯦꯟꯇꯤꯅꯦ ꯍꯥꯏꯔꯒ ꯀꯔꯤꯒꯤ ꯄꯩꯁꯥ ꯑꯃꯁꯨ ꯂꯩꯇꯕ꯭ꯔꯥ ꯍꯥꯏꯅ ꯍꯥꯏꯕ ꯁꯔ ꯐꯪ ꯇ ꯉꯥꯏꯔꯤꯑꯦ ꯑꯗꯣ ꯑꯗꯨ ꯃꯥꯏ ꯀꯔꯤꯒꯤ ꯇꯧꯕ꯭ꯔꯥ ꯍꯥꯏꯅ ꯍꯥꯏꯕ ꯗꯨꯀꯥꯟꯗꯃꯅ
ꯃꯥꯗꯤ ꯁꯦꯕꯤ ꯑꯃ ꯐꯂꯛꯇꯦ ꯍꯥꯏꯌꯦ ꯉꯁꯤ ꯐꯔꯒ ꯍꯌꯦꯡꯁꯦ ꯑꯗꯨꯝ ꯂꯣꯏꯈ꯭ꯔꯦ ꯍꯥꯏ ꯃꯥꯗꯤ
ꯎꯝ ꯂꯩꯇꯦ ꯅꯣꯏꯒꯤ ꯀꯩꯅꯣꯗꯣ ꯔꯦꯟꯗꯣ ꯇꯥꯡꯕꯒꯤ ꯂꯤꯁꯤꯡ ꯃꯉꯥ ꯊꯣꯛꯈ꯭ꯔꯅꯤ ꯑꯗꯨꯒ ꯃꯔꯨꯞ ꯁꯅꯒꯅꯤ ꯃꯥꯅ ꯆꯪꯕ ꯀꯥꯟꯗ ꯏꯆꯦꯒꯤ ꯀꯩꯅꯣꯗꯣ ꯄꯩꯁꯥ ꯂꯩꯕ ꯃꯥꯜꯂꯦꯕ ꯏꯆꯦ ꯃꯊꯤꯅ ꯂꯣꯏ ꯄꯨꯊꯣꯛꯄꯅꯤꯅ ꯃꯥꯅ ꯑꯗꯨꯝ ꯂꯧꯕ ꯃꯥꯜꯂꯦ ꯈꯪꯗꯔꯦ
ꯎꯝ
ꯃꯥꯒꯤ ꯐꯥꯎ ꯀꯣꯟꯅꯥꯗ꯭ꯔꯒ ꯂꯩ ꯀꯔꯤꯒꯤꯗꯕ ꯃꯤꯗꯤ ꯊꯕꯛ ꯆꯠꯇꯕ꯭ꯔꯣ ꯖꯐꯤꯅꯤꯅ ꯑꯩꯒꯤ ꯕꯥꯇꯥꯎ ꯄꯨꯈ꯭ꯔꯕꯒꯤ ꯑꯩ ꯄꯨꯗꯦꯅ ꯋꯥꯠ ꯏꯁ ꯗꯤꯁ ꯋꯥꯎ ꯌꯥ
ꯑꯩ ꯅꯪꯉꯣꯟ ꯑꯩꯗ ꯀꯨꯠꯆꯩꯑꯦ ꯑꯩꯅ ꯃꯕꯥꯅꯤ ꯏꯆꯦ ꯂꯨꯁꯤꯒ ꯃꯕꯥꯅꯤꯅꯀꯣ ꯀꯣꯛ ꯂꯩꯗꯕꯒꯤ ꯅꯨꯄꯥꯒꯤ
ꯐꯣꯟ ꯃꯦꯠ ꯐꯣꯟ ꯃꯦꯠꯈ꯭ꯔꯕꯣ
ꯐꯣꯟ ꯂꯩꯔꯛꯇꯕ ꯃꯥꯜꯂꯦ ꯑꯣꯛꯇꯣꯞꯄꯁ ꯄꯨꯔꯛꯄ ꯑꯗꯨ ꯅꯄꯥꯗꯨꯅ ꯂꯩ ꯕꯤ ꯑꯦ ꯍꯥꯏꯌꯦ ꯃꯥꯕꯟꯅꯤꯒꯤ ꯑꯣꯛꯇꯣꯞꯄꯁ ꯑꯍꯟ ꯑꯍꯟ ꯍꯅ ꯑꯪꯀꯜ ꯀꯩꯌꯔ ꯇꯦꯀꯔꯒꯨꯝꯕ ꯑꯃ ꯂꯩꯕ ꯃꯥꯜꯂꯦ ꯃꯣꯏꯒꯤꯗꯃꯛꯁꯨ ꯍꯣꯏ ꯇꯜꯂꯦ ꯍꯅꯨꯕꯁꯤꯡꯁꯦ ꯌꯥꯝ ꯁꯥꯊꯤ ꯑꯁꯦꯡꯕ
ꯅꯨꯄꯥꯗꯒꯤ ꯍꯦꯟꯈ꯭ꯔꯦ ꯅꯍꯥꯗꯒꯤ ꯍꯦꯟꯈ꯭ꯔꯦ ꯍꯟꯅꯨꯕꯅ ꯍꯦꯜꯂꯦ
ꯇꯨꯝꯃꯦ
ꯄꯩꯁꯥ ꯄꯔ ꯕꯤꯁꯁꯨ ꯑꯝꯇ ꯀꯥꯗꯦ ꯑꯩꯈꯣꯏꯗꯤ